ꯑꯣ
ꯑꯣ
ꯌꯥꯕ꯭ꯔꯣ ꯀꯗꯎꯅ
ꯑꯦꯗꯧꯔꯤꯅꯣ
ꯆꯥꯛ ꯊꯣꯡꯁꯤꯔꯅ ꯇꯧꯕ
ꯊꯨꯡꯕ ꯍꯧꯗ꯭ꯔꯤꯕꯣ ꯅꯪꯕꯣ꯫
ꯍꯧꯖꯤꯛ ꯈꯛꯇ ꯍꯟꯂꯛꯄꯗ ꯉꯥꯏꯔꯤꯌꯦ꯫
ꯀꯥꯏ ꯆꯠꯄ꯫
ꯅꯨꯄꯥ ꯀꯣꯏꯕ ꯆꯄꯅꯦꯗ꯫
ꯏꯁ ꯃꯥꯜꯂꯦꯗꯀꯣ꯫
ꯕꯣꯔꯤꯡ ꯆꯨꯃꯟꯕꯒꯤ ꯅꯨꯄꯥ ꯀꯣꯏꯕ ꯆꯜꯂꯤꯠꯕ
ꯐꯩꯅꯦ ꯑꯗꯨ ꯑꯣꯏꯔꯗꯤ
ꯅꯪ ꯉꯔꯥꯡ ꯕꯖꯥꯔ ꯆꯠꯄ꯭ꯔꯣ
ꯅꯨꯡꯗꯥꯡꯂꯣ꫰꫰
ꯎꯝ꯫
ꯉꯔꯥꯡ ꯑꯒꯗ ꯆꯠꯄ꯭ꯔꯥ
ꯆꯣꯊ ꯀꯥꯠꯄꯗꯨ ꯇꯁꯇꯦꯇꯁꯇ꯫
ꯑꯣ ꯍꯣꯏ ꯆꯠꯂꯦ꯫
ꯁꯥꯏ ꯌꯥꯝ ꯄꯥꯏ ꯃꯥꯂꯦ ꯃꯤ
ꯑꯩ ꯂꯧꯕ ꯅꯠꯇꯦꯅꯦ ꯏꯃꯥꯟꯅꯕꯤꯗꯣ꯫ ꯃꯊꯟꯇ ꯆꯠꯄꯗꯣ ꯅꯨꯡꯉꯥꯏꯇꯦ ꯆꯠꯁꯦꯅ ꯇꯧꯕ ꯑꯗꯨꯒꯤ ꯆꯠꯇꯄꯅꯦꯗꯣ ꯀꯗꯥꯏꯗꯒꯤ ꯄꯩꯁꯥꯅ꯫
ꯅꯪꯁꯨ ꯀꯩꯅꯣꯗꯣ ꯍꯥꯡꯈ꯭ꯔꯣ꯫
ꯀꯩꯅꯣꯗꯣ ꯑꯩꯒꯤ ꯎ ꯑꯩꯒꯤ ꯅꯝꯕꯔ ꯊꯝꯗꯕ ꯃꯥꯜꯂꯦ
ꯎꯝ ꯅꯣꯏ ꯄꯥꯕꯨꯡꯒꯤ ꯊꯝꯃꯣ ꯑꯗꯨꯗꯤ꫰꫰
ꯊꯝꯕ ꯃꯥꯜꯂꯦ ꯑꯩꯒꯤ ꯑꯦꯀꯥꯎꯟꯗ
ꯎꯝ ꯑꯣꯟꯗꯣ ꯅꯝꯕꯔꯗꯣ ꯅꯪꯒꯤꯗꯤ ꯑꯧꯕ ꯂꯤꯡ ꯇꯧꯗꯕ ꯃꯥꯜꯂꯦꯀꯣ ꯑꯗꯨꯗꯤꯀꯣ ꯅꯤꯡ ꯇ꯭ꯔꯗ꯭ꯔꯗꯤ
ꯑꯗꯨꯒꯤ ꯑꯩ ꯂꯣꯜꯇꯧꯅꯤꯡꯗꯦ ꯎꯝ꯫
ꯇꯧꯔꯗꯤ ꯃꯥꯡꯉꯣꯏꯗꯅ ꯇꯧꯕꯗꯤ ꯃꯥꯡꯉꯣꯏꯗꯝ ꯂꯩꯒꯅꯤ
ꯑꯣꯍꯣ ꯑꯗꯨ ꯑꯣꯏꯔꯗꯤ ꯃꯥꯡꯉꯣꯏꯗꯀꯣ꯫
ꯋꯥꯉꯣ ꯑꯗꯨꯝ ꯆꯪꯕꯒꯤ ꯋꯥꯗꯤ ꯑꯗꯨꯝ ꯆꯪꯒꯅꯤ
ꯑꯣ ꯑꯩ ꯀꯗꯨꯀꯣ
ꯎꯝ
ꯑꯩꯈꯣꯏ ꯄꯕꯖꯨꯡꯒꯤ ꯅꯝꯕꯔ ꯊꯝꯕ
ꯎꯝ ꯀꯩ ꯏꯁꯥꯡ ꯊꯣꯡꯗꯣꯏꯔ ꯈꯪꯗꯦꯗ꯫
ꯅꯪꯒꯤꯗꯣ ꯑꯩ ꯑꯩ ꯇꯞꯅ ꯄꯤꯒꯦꯀꯣ
ꯑꯩ ꯑꯧꯁꯤ ꯑꯩꯒꯥ ꯂꯩꯝ꯫ ꯁꯤ ꯑꯩꯒ ꯂꯩꯃꯤꯟꯅꯕꯗꯣ ꯑꯅꯤ ꯅ ꯍꯦꯂꯔ ꯆꯪꯉꯦ
ꯂꯣꯏꯔꯦ ꯂꯧꯊꯣꯛꯄꯗ ꯃꯥꯗꯤ꯫
ꯂꯊꯣꯛꯇꯦ ꯑꯃꯨꯛ꯫ ꯑꯃꯉꯛ ꯂꯥꯛꯄ ꯀꯥꯟꯗ ꯑꯃꯨꯛ ꯆꯪꯒꯅꯤꯕ ꯑꯩ ꯌꯥꯝ ꯈꯔꯥꯎꯔꯒ ꯂꯩꯏꯕꯅꯦ
ꯎꯝ ꯑꯩꯏꯅꯦ
ꯑꯩ ꯈꯣꯏꯒꯗꯤ ꯇꯦꯟ ꯃꯥꯃꯟꯁꯨ ꯑꯃꯨꯛ꯫ ꯄꯤ ꯑꯣ ꯍꯥꯏꯔꯒ ꯂꯩꯔꯦꯒꯦ ꯇꯥꯗꯦ
ꯑꯩꯈꯣꯏꯁꯨ ꯄꯤꯔꯅꯤ ꯑꯩꯈꯣꯏ ꯀꯩꯗꯧꯉꯩꯔꯣ ꯂꯥꯛꯄꯗꯣ
ꯅꯣꯏꯗ
ꯑꯩ
ꯇꯦꯟ ꯐꯣꯔꯇꯤꯟ ꯑꯣꯏꯔꯝꯅꯤ ꯅꯠꯇ꯭ꯔꯣ꯫ ꯇꯨꯋꯦꯜ ꯊꯥꯔ ꯇꯨꯋꯦꯜ ꯊꯥꯔꯇꯤ ꯑꯣꯏꯔꯝꯅꯤ꯫
ꯎꯝ ꯁ꯭ꯋꯥꯏꯗ ꯑꯣꯏꯕ ꯑꯗꯣ ꯀꯥꯎꯈ꯭ꯔꯕ꯫
ꯑꯣꯏꯔꯝꯅꯤ ꯀꯗꯤ ꯊ ꯀꯣ ꯊ ꯍꯥꯏꯗꯤ ꯃꯣꯏꯗꯣ ꯄꯩꯁꯥꯗꯣ ꯉꯟꯅ ꯉꯟꯅ ꯂꯧꯅꯤꯡꯉꯨ ꯃꯥꯜꯂꯦ
ꯑꯣ ꯑꯣ꯫
ꯑꯗꯨꯒꯤ ꯑꯁ꯫ ꯄꯤ ꯑꯣ ꯃꯨꯛ ꯍꯥꯏꯔꯒ ꯂꯩꯌꯦ꯫
ꯃꯣꯏꯗꯤ ꯑꯅꯤ ꯂꯩꯕꯅꯤꯅ ꯈꯤꯇꯪ ꯐꯩ
ꯎꯝ ꯈꯤꯇꯪꯗꯤ ꯐꯔꯦ꯫ ꯗꯔꯁꯨ ꯀꯃꯨꯋꯦ ꯑꯣ ꯊꯣꯡꯅꯤꯡꯉꯥꯏꯗ ꯌꯥꯝ ꯐꯥꯎꯉꯨ ꯂꯩꯕꯗꯤ ꯑꯗꯨꯝ ꯂꯩꯌꯦ ꯑꯗꯨ ꯑꯣꯏꯔꯁꯨ ꯄꯥꯃꯨꯕꯩꯅꯦ꯫
ꯑꯩꯁꯨ ꯄꯥꯝꯃꯨꯏꯌꯦ꯫
ꯁꯥ ꯑꯀꯝꯕꯒꯨꯝꯕ ꯂꯩꯔꯗꯤ ꯐꯗꯣꯏꯅꯦ ꯍꯧꯖꯤꯛ꯫ ꯁꯥ ꯀꯥꯝꯕꯒꯨꯝꯕ ꯂꯩꯔꯗꯤ ꯐꯗꯣꯏꯅꯦꯕ꯫ ꯇꯥꯅꯤꯡꯉꯠ ꯈꯥꯃꯦꯟꯒ ꯁꯤ ꯚꯦꯟꯗ꯭ꯔꯤꯒ ꯈꯛꯇ ꯂꯩꯌꯦ ꯑꯗꯨꯒ ꯈꯣꯡꯗ꯭ꯔꯨꯝꯒ꯫
ꯅꯒꯣ ꯏꯁꯥꯡꯗꯣ ꯍꯧꯇꯥꯕ ꯉꯥꯛꯇꯥꯀꯣ꯫
ꯑꯗꯨꯅ
ꯌꯦꯩꯅꯗ ꯁꯣ꯭ꯔꯦ ꯅꯪꯗꯤꯦ
ꯃꯨꯁꯤꯁꯦ ꯌꯦꯦꯟ ꯊꯣꯡꯁꯦ ꯇꯧꯋꯦ
ꯄꯩꯁꯥꯗꯣ ꯑꯁ ꯆꯥꯅꯤꯡꯉꯁꯨ ꯄꯩꯁꯥꯗꯣ ꯑꯃꯨꯛ ꯄꯥꯝꯃꯨ
ꯑꯁꯦꯡꯕ
ꯑꯗꯨꯒꯤꯅꯤꯅꯦ
ꯑꯗꯨꯒꯤꯅꯤꯅꯦ ꯑꯗꯣ ꯗꯤ ꯍꯤꯟꯖꯥꯡ ꯑꯇꯣꯞꯄ ꯆꯥꯅꯤꯡꯉ ꯑꯃꯨꯛꯀ ꯂꯩꯇꯕ
ꯎꯝ ꯎꯝ ꯄꯥꯃꯨꯕꯒꯤ ꯆꯥꯅꯤꯡꯉꯁꯨ ꯈꯥꯡꯉꯒ ꯂꯩꯔꯤꯅꯦ
ꯎꯝ ꯎꯄꯥꯏ ꯂꯩꯇꯦ ꯑꯩ ꯂꯥꯛꯄꯗꯒꯤ ꯉꯁꯤ ꯈꯛꯅꯦ
ꯍꯣꯏꯁ ꯅꯣꯏ ꯍꯦꯟꯃꯟꯗꯔꯣ
ꯍꯦꯟꯃꯟꯗ꯭ꯔꯣ ꯅꯨꯉꯥꯏꯕꯅꯤ ꯑꯩꯗꯤ ꯌꯨꯝꯗ ꯆꯠꯄ ꯀꯥꯟꯗꯁꯨ ꯑꯗꯨꯝ ꯆꯥꯕꯒꯤꯀꯣ
ꯎꯝ ꯑꯩꯈꯣꯏꯁꯨ ꯍꯞꯇꯥꯗ ꯆꯥꯕ ꯅꯨꯃꯤꯠ ꯂꯩ ꯆꯥꯗꯕ ꯅꯨꯃꯤꯠꯟꯂꯩꯌꯦ ꯑꯗꯨ ꯀꯩꯁꯨ ꯆꯥꯗꯦꯗ
ꯀꯩ ꯍꯥꯏꯕ
ꯏꯁꯄꯣꯔꯠ
ꯑꯁ ꯒꯥꯔꯤ ꯕꯥꯔꯕꯥꯎ ꯂꯩꯇꯦꯗ
ꯆꯞ ꯃꯥꯟꯅꯩꯌꯦ ꯃꯤꯗꯣ ꯂꯥꯛꯅꯗ꯭ꯔꯗꯤ ꯅꯨꯡꯉꯥꯏꯇꯦ ꯇꯧꯕꯅꯦ ꯑꯩꯈꯣꯏꯗꯣ ꯁꯥꯏꯟꯁ ꯈꯛꯇꯒꯤ ꯑꯃꯨꯛ ꯃꯣꯏꯗꯣ ꯄꯨꯕꯒꯤ ꯈꯣꯏꯐꯥꯎ ꯆꯠꯇ꯭ꯔꯗꯤ ꯑꯃꯨꯛ ꯃꯤ ꯂꯩꯔꯣꯏꯗꯕ ꯀꯔꯤꯅꯣ ꯅꯍꯥꯟ ꯃꯤꯇꯤꯡ ꯇꯧꯕꯁꯨ ꯅꯣꯏ ꯑꯥꯔꯁꯤꯡꯗꯣ ꯂꯥꯛꯇꯦꯅꯦ
ꯑꯩꯈꯣꯏ ꯀꯧꯗꯦꯅ
ꯒ꯭ꯔꯨꯞꯇ ꯍꯥꯏꯔꯝꯗꯨꯗꯤ
ꯌꯥꯎꯕ꯭ꯔꯥ ꯌꯥꯎꯗꯕ꯭ꯔꯥ ꯀꯔꯤꯅꯣ ꯈꯪꯗꯔꯦ
ꯅꯃꯥꯟꯅꯕꯤ ꯑꯃꯗꯨ ꯈꯣꯏ ꯇꯤꯟꯅꯕꯗꯣ ꯀꯔꯤꯔꯣ ꯃꯣꯏꯁꯨ ꯂꯥꯛꯇꯦ
ꯀꯔꯤ ꯀꯞ ꯑꯩ ꯑꯩꯁꯨ ꯄꯤꯔꯣꯍꯦ ꯄꯩꯁꯥꯗꯤ
ꯆꯪ ꯌꯥꯡꯈꯩ ꯀꯗꯥꯏꯗꯒꯤ
ꯑꯩꯈꯣꯏꯁꯨ ꯄꯤꯗꯦ ꯐꯣꯝ ꯐꯥꯎ ꯂꯧꯗꯦ ꯑꯩꯈꯣꯏꯁꯨ
ꯑꯗꯨꯒꯤ ꯎꯝ
ꯄꯤꯗꯦꯗ ꯑꯗꯨ ꯄꯤꯗꯦ ꯑꯩꯈꯣꯏꯁꯨ ꯆꯞ ꯃꯥꯟꯅꯩ ꯑꯗꯨꯗꯤ ꯄꯤꯗ꯭ꯔꯁꯨ ꯆꯥꯅꯤꯡꯉꯥꯏ
ꯌꯥꯒꯗ꯭ꯔꯣ
ꯈꯪꯗꯦ ꯈꯣꯏ ꯁꯝ ꯁꯥꯡꯕ ꯅꯨꯄꯤꯗꯨꯒ ꯈꯪꯗ꯭ꯔꯦꯗ
ꯑꯃꯗꯤ ꯃꯁꯝ ꯁꯥꯥꯝꯕ ꯅꯨꯄꯤꯗꯨ ꯀꯣꯁꯨ ꯁꯨꯡꯇꯧ ꯇꯧꯔꯛꯇ꯭ꯔꯦ ꯍꯟꯗꯛꯁꯦ
ꯉꯁꯤꯁꯦ ꯇꯞꯅꯦ ꯅꯪ ꯁ꯭ꯀꯨꯜ ꯆꯠꯄ꯭ꯔꯣ ꯉꯁꯤ
ꯆꯠꯂꯤꯅ ꯅꯪ ꯆꯠꯇ꯭ꯔꯣ
ꯁꯠꯇꯦ
ꯑꯁ ꯂꯣꯏꯔꯦ ꯉ ꯁꯤꯁꯦ ꯑꯩꯈꯣꯏꯗꯀꯣ ꯁ꯭ꯀꯨꯜ ꯑꯦꯞꯁꯦꯟ ꯇꯧꯕꯁꯤꯡꯗꯣ ꯁꯇꯥꯔꯗꯦꯗ ꯑꯗꯨꯝ ꯂꯥꯛꯇꯕꯁꯤꯡꯗꯣ
ꯑꯝ
ꯀꯧꯔꯒ ꯄ꯭ꯔꯤꯟꯁꯤꯄꯥꯜꯅ ꯆꯩꯌꯦ ꯌꯥꯗꯕꯅꯦ ꯑꯦꯞꯁꯦꯟ ꯇꯧꯕ
ꯄꯦꯔꯦꯟꯁ ꯄꯨꯔꯒ ꯂꯥꯛꯑꯣ ꯍꯥꯏꯕꯅꯦ
ꯀꯗꯥꯏꯗꯒꯤ ꯂꯣꯏꯔꯦ ꯑꯩꯉꯣꯟꯗ ꯁꯨꯃꯥꯏ ꯀꯧꯔꯗꯤ
ꯌꯥꯝ ꯏꯁꯇ꯭ꯔꯤ ꯑꯣꯏꯌꯦ
ꯏꯁ꯭ꯀꯨꯜ ꯆꯠꯇꯦ ꯑꯃ ꯑꯃꯈꯛꯇꯅꯤ ꯆꯠꯄ ꯍꯦꯟꯃꯟꯈ꯭ꯔꯦ ꯃꯣꯏꯁꯨ ꯒꯣꯕꯔꯃꯦꯟ ꯑꯣꯏꯔꯒ
ꯍꯦꯟꯃꯟꯈ꯭ꯔꯦ ꯑꯥꯁꯦꯡꯕ
ꯑꯦꯛꯖꯥꯝ ꯌꯥꯎꯔꯗꯤ ꯌꯥꯔꯦ ꯀꯩꯅꯣ
ꯑꯗꯨꯅꯦ ꯍꯟꯗꯛ ꯈꯛꯇ ꯏꯁꯇ꯭ꯔꯤꯛ ꯌꯥꯝ ꯑꯣꯚꯔ ꯑꯣꯏꯌꯦ
ꯈꯤꯇꯪ ꯈꯤꯇꯪ ꯇꯧ ꯇꯧ ꯇꯧꯔꯗꯤ ꯈꯔ ꯐꯒꯗꯕ
ꯎ ꯅꯍꯥꯟ ꯅꯍꯥꯟꯗꯤ ꯁꯨꯃꯥꯏꯅ ꯇꯧꯗꯕ ꯃꯥꯜꯂꯦꯗ
ꯇꯧꯗꯦ ꯅꯍꯥꯟꯗꯤ ꯌꯥꯝ ꯐꯔꯏ ꯑꯣꯏꯌꯦ ꯍꯟꯗꯛꯈꯛ ꯑꯣꯏꯌꯦ
ꯌꯥꯔꯦ ꯀꯩꯅꯣ ꯑꯦꯛꯖꯥꯝ ꯃꯔꯥꯏꯕꯛ ꯐꯔꯕꯅꯤ ꯑꯦꯛꯖꯥꯝ ꯐꯥꯎ ꯌꯥꯎꯕꯤ
ꯎꯝ ꯁꯤꯒꯨꯝꯕ ꯏꯁꯀꯨꯜ ꯇꯥꯕꯤꯕ
ꯑꯗꯨꯗꯤ ꯍꯩꯄꯥ ꯁꯥꯔꯒ ꯉꯥꯡꯗ꯭ꯔꯁꯨ ꯌꯥꯔꯕꯅꯤ
ꯎꯝ ꯃꯤ ꯂꯣꯏ ꯈꯪꯕ ꯉꯥꯛꯇꯅꯤ
ꯎꯝ
ꯂꯣꯏꯔꯕꯣ ꯅꯪꯒꯣ ꯍꯤꯟꯖꯥꯡꯗꯣ
ꯂꯣꯏꯗ꯭ꯔꯤ
ꯂꯣꯏꯗ꯭ꯔꯤ
ꯎꯝ
ꯅꯪ ꯈꯛꯇ ꯊꯣꯡꯉꯤꯔꯣ
ꯎꯝ
ꯃꯤꯌꯥꯝꯕ ꯊꯣꯡꯕꯤꯗꯦ ꯀꯣꯡ ꯍꯥꯏꯌꯣꯍꯦ ꯃꯔꯛ ꯃꯔꯛꯇꯗꯤ ꯅꯨꯡꯇꯤꯒꯤ ꯊꯣꯡꯕꯁꯨ ꯇꯟꯕꯅꯤꯗ
ꯀꯔꯤ ꯀꯔꯤꯅꯣ ꯈꯪꯗ꯭ꯔꯦꯗ ꯑꯩꯒꯤꯖꯦ ꯑꯥ
ꯑꯃ ꯑꯃ ꯆꯠꯄꯗꯣ ꯅꯍꯥꯟꯗꯣ ꯀꯅꯥ ꯀꯅꯥ ꯑꯣꯏꯕ꯭ꯔꯥ
ꯑꯃ ꯅꯠꯄꯗꯣ ꯍꯥꯏꯗꯤ
ꯅꯨꯄꯤ ꯑꯃꯗꯣ
ꯀꯅꯥꯗ ꯂꯩꯕ ꯅꯨꯄꯤꯔꯣ
ꯊꯥꯒꯠꯄꯗꯣ ꯑꯃ
ꯉꯁꯤꯔꯣ
ꯍꯣꯏ
ꯃꯣꯏ ꯅꯨꯄꯥꯁꯤꯡ ꯑꯣꯏꯔꯝꯅꯤ ꯑꯗꯨ ꯅꯨꯄꯤꯗꯨꯁꯨ ꯃꯆꯦꯟꯗꯤꯀꯣ ꯇꯧꯗꯦ ꯇꯧꯗꯦ ꯍꯥꯏꯅꯤ
ꯍꯣꯏ ꯍꯥꯏ
ꯍ ꯎꯝ ꯃꯥ ꯅꯨꯄꯥ ꯑꯣꯏꯔꯝꯅꯤ ꯀꯅꯥ ꯑꯣꯏꯅꯤꯒꯦ
ꯗꯔꯁꯨꯅ
ꯍꯗ ꯎ ꯍ ꯃꯥꯅ ꯅꯨꯡꯁꯤꯕꯗꯣ ꯑꯣꯏꯔꯝꯃꯅꯤ ꯐꯅ ꯀꯅꯥꯍꯕꯔ ꯆ
ꯈꯪꯗ꯭ꯔꯦ ꯃꯥꯗꯤ ꯆꯦꯟ ꯄꯉꯁꯦ
ꯈꯪꯗꯦ ꯉꯁꯥꯏꯁ ꯀꯣꯜ ꯇꯧꯔꯛꯑꯦ
ꯅ ꯇ ꯂꯩꯕꯨꯗꯨꯗꯤ ꯆ ꯄꯨ꯭ꯔꯥ
ꯄꯨꯔ ꯁꯠꯇꯦ ꯂꯅ ꯃꯥ ꯁꯠꯇꯦ
ꯀꯔꯤꯒꯤꯔꯥ
ꯃ ꯁ ꯑꯃ ꯁꯃꯟ ꯄꯤꯤꯁꯗꯁ ꯑꯁ ꯌꯥꯝ ꯇꯟꯈ꯭ꯔꯦ ꯑꯩꯁꯨ ꯀꯥꯅꯤꯡꯗꯕꯅ ꯃꯔꯣꯟ ꯑꯃ ꯎ ꯇꯥꯕ꯭ꯔꯣ
ꯎꯝ ꯇꯥꯏꯌꯦ
ꯅ ꯌꯥꯝꯕꯤ ꯗꯦꯔꯤꯛ ꯄꯕꯔꯣꯅꯤ
ꯎꯝ ꯂꯩꯩ ꯄꯥꯔ
ꯍꯥꯏꯅꯦ ꯑꯔ ꯄꯅꯤ ꯍꯧꯦ ꯐ ꯑꯣꯏꯔꯣꯏꯗꯕꯣ ꯀꯣ
ꯅ ꯄ꯭ꯔꯦꯛꯇꯤꯀꯦꯜ ꯏꯕ ꯍꯧꯥꯎꯔꯕꯣ
ꯑꯁ ꯨꯁꯔꯣ ꯈ ꯑꯁ ꯌꯥꯝ ꯂꯩꯌꯦꯦ ꯏꯅꯤꯡꯉꯥꯏꯁꯨ ꯁꯨ ꯄꯥꯅꯤꯡꯉꯥꯏꯁꯨ ꯌꯥꯝ ꯂꯩꯌꯦ ꯁꯤꯁꯨ ꯑꯃꯨꯛ ꯑꯩꯈꯣꯏ ꯦꯟꯁꯇꯋꯈꯔꯤꯁꯨ ꯏꯕꯤꯗꯕꯅꯤ
ꯌꯥꯝ ꯇ ꯂꯩꯦ
ꯇ
ꯀꯣ ꯇ ꯃꯁꯇꯒꯤꯅꯦ ꯀꯦꯃꯤꯁꯇ꯭ꯔꯤꯗ ꯑꯩꯗꯤ ꯑꯩꯗꯤ ꯑꯃꯨꯛ ꯐꯥꯔꯕꯅ ꯐꯝꯃꯤꯅꯦ
ꯀꯔꯤꯒꯤ
ꯑꯩꯗꯤ ꯀꯅꯥꯅ ꯈꯪꯅꯤ ꯃꯥ ꯆꯪꯉꯒꯦ ꯍꯥꯏꯕꯗ ꯅꯨꯄꯤ ꯑꯃ ꯑꯗꯨꯝ ꯊꯥꯖ ꯐꯝꯕ ꯖ ꯍꯦ
ꯑꯩꯗꯤ ꯑꯁ ꯑꯗꯨ ꯅꯨꯄꯥꯗꯣ